ꯇꯥꯔꯕꯣ
ꯇꯥꯔꯕꯣ ꯑꯥ ꯇꯥꯏ
ꯎꯝ
ꯆꯥꯛ ꯆꯥꯔꯕꯣ
ꯆꯥꯔꯦ ꯏꯁꯥꯒꯤ ꯂꯪꯉꯥ ꯇꯧꯕꯁꯨ ꯌꯥꯗꯦ ꯑꯇꯧ ꯇꯧꯕꯁꯨ ꯌꯥꯗꯦ
ꯍꯣꯏ ꯌꯥꯗꯦ ꯖꯦꯔꯣ ꯆꯠꯈꯤꯗꯧꯔꯦ ꯍꯥꯏꯕ
ꯎꯝ
ꯅꯦꯠ ꯅꯨꯡꯉꯥꯏꯇꯕ ꯃꯥꯜꯂꯦ ꯎꯝ ꯁꯨꯃꯥꯏꯅꯗꯤ ꯍꯦꯛ ꯍꯦꯛ ꯇꯧꯔꯛꯑꯦꯀꯣ ꯍꯦꯛꯇ ꯏꯂꯥꯏ ꯂꯥꯏꯅ ꯌꯥꯗꯧ ꯃꯥꯜꯂꯝꯃꯒ ꯀꯣꯛ ꯌꯥꯗꯅ ꯇꯧꯈꯤꯕꯗꯣ ꯍꯧꯖꯤꯛ ꯑꯩꯅ ꯇꯧꯔꯛꯄ ꯌꯥꯗꯕꯗꯣ ꯑꯗꯨ ꯍꯦꯛ ꯎꯃꯥꯡꯅꯕ ꯆ ꯑꯃ ꯁꯥꯟꯅꯔꯝꯃꯤꯗꯅ ꯀꯩꯁꯨ ꯇꯧꯗꯦ ꯑꯗꯨꯗꯤ ꯑꯃꯨꯧ ꯇꯀꯗꯁꯨ ꯑꯗꯨꯝ ꯌꯥꯏ
ꯎꯝ ꯀꯔꯤ ꯀꯔꯤ ꯇꯧꯔꯒꯗꯤꯒꯦ
ꯀꯩ ꯏꯟꯁꯥꯡ ꯆꯥꯔꯒꯦ
ꯎꯝ ꯒ ꯏ ꯑꯣꯟꯕꯒ
ꯀꯥꯎꯈ꯭ꯔꯕ ꯀꯨꯏꯃꯟꯒꯤꯗ
ꯑꯥ ꯆꯥꯕꯗꯣ ꯐꯖꯅ ꯆꯥꯗꯕ ꯑꯣꯏꯔꯣ
ꯎꯝ ꯑꯩꯁꯨ ꯅꯨꯃꯤꯗꯥꯡꯒꯤ ꯆꯥꯛ ꯉꯁꯥꯏ ꯄꯨꯡ ꯃꯉꯥ ꯃꯈꯥꯏ ꯑꯗꯋꯥꯏ ꯏꯝꯄꯥꯜ ꯆꯥꯒꯤꯈꯤꯕꯅꯦꯕ ꯃꯉꯥꯗꯋꯥꯏꯝꯄꯥꯜꯗ ꯂꯝꯃꯦꯃꯦ ꯑꯃ ꯍꯧꯖꯤꯛ
ꯎꯝ
ꯑꯟ ꯆꯥꯛ ꯂꯃꯟꯗ ꯆꯥꯛ ꯑꯝꯇ ꯊꯣꯡꯕ ꯅꯪꯗ꯭ꯔꯤꯉꯩ ꯃꯇꯝꯗꯅꯦꯕ ꯅꯨꯡꯊꯤꯟ ꯆꯥꯔꯥ ꯋꯥꯅꯤꯡꯉꯕꯩ ꯃꯇꯝꯗꯣ ꯆꯥꯛꯇꯣ ꯊꯣꯡꯒꯠꯂꯦ ꯄꯄꯞ ꯑꯗꯣ ꯁꯤꯡꯖꯨ ꯂꯩꯔ ꯑꯗꯨꯝ ꯆꯔꯥ ꯋꯥꯠꯂꯦ ꯆꯥꯛꯇꯨꯐꯥꯎ ꯆꯥꯛ ꯑꯣ ꯅꯪꯗꯦ ꯀꯥꯞꯊꯣꯛꯄꯒ ꯑꯩꯅ ꯈꯣꯠꯇꯣꯛ ꯑꯗꯨꯝ ꯆꯥꯔꯦ
ꯑꯣ
ꯑ ꯁꯨꯝ ꯆꯥꯛꯇꯣ ꯁꯨꯝ ꯂꯞꯃꯟꯅ ꯈꯥꯡꯉꯦꯕ ꯑꯩ ꯀꯣꯛ ꯑꯃ ꯅꯥꯕꯗꯣ ꯇꯧꯔꯦ ꯍꯥꯏꯕ ꯏꯁꯥ ꯅꯨꯡꯉꯥꯏꯐꯝ ꯈꯪꯗꯕꯗꯣ
ꯎꯝ ꯇꯧ ꯑꯁꯦꯡ ꯋꯥꯗꯣ ꯑꯣꯅꯤꯡꯕꯒ ꯍꯥꯎꯕꯅꯦ
ꯑ
ꯆꯥꯎꯇ ꯍ ꯂꯃ
ꯁꯐ ꯐꯔꯣꯏꯗꯦꯅꯦ
ꯎꯝ
ꯉꯁꯥꯏ ꯑꯩꯁꯦ ꯈꯔ ꯈꯔꯗꯤ ꯈꯥꯡꯕ ꯉꯝꯖꯔꯝꯕꯅꯦꯕ ꯑꯁꯨꯝ ꯏꯁꯩ ꯊꯥꯔꯛꯄ ꯏꯁꯩ ꯈꯔ ꯍꯧꯅ ꯑ ꯆꯥꯛꯀ ꯂꯥꯝ ꯀꯥꯟꯗ ꯈꯣꯛꯀ ꯅꯨꯡꯉꯥꯏ ꯇ ꯀꯥꯟꯗ ꯌꯪ ꯌꯪ ꯄꯥꯔꯤꯗꯅꯣ ꯀꯣꯛ ꯀꯣꯛꯇ ꯑꯗꯨꯗꯩ ꯍꯦꯟꯖꯤꯟꯈ꯭ꯔꯕꯅꯦꯕ ꯎꯝ
ꯈꯉ ꯆꯥꯛꯄ ꯂꯥꯛꯑꯃꯅꯤ ꯈꯨꯗꯛꯁꯨ ꯄꯨꯂꯥꯎꯍꯟꯅꯤꯡꯕꯅꯤ
ꯁꯥꯎꯅꯤꯡꯕ ꯁꯨꯝ ꯊꯕꯛꯀ ꯑꯌꯨꯛꯇ ꯊꯕꯛ ꯃꯌꯥꯝ ꯇꯧꯔꯨꯕꯗꯣ ꯋꯥꯔꯨꯕ ꯂꯩꯗꯅꯀꯣ ꯆꯥꯛ ꯀꯛꯂꯝꯕ ꯀ ꯏꯁꯧ ꯄꯨꯡꯂꯥꯡ ꯂꯥꯡꯅꯤꯡꯕꯗꯣ ꯑꯩꯈꯣꯏꯕꯥꯅ ꯁ ꯉꯥꯡꯒꯅꯨꯁꯦ ꯆ ꯆꯥꯟꯅ ꯆꯥꯛꯀꯣꯠꯁꯦ ꯆꯥꯛ ꯂꯥꯡꯉꯗꯩꯗꯤ ꯁꯧꯗꯤꯡꯕꯗ ꯂꯣꯏ ꯐꯔꯗꯣꯅꯦ
ꯎꯝ ꯉꯁꯤ ꯎꯅꯦ ꯆ ꯆꯥꯛ ꯂꯥꯡ ꯀꯥꯟ ꯋꯥ ꯐꯖꯅ ꯍꯥꯏꯔꯛꯑꯁꯨꯀꯣ
ꯑꯪ ꯑꯗꯨꯝ ꯁꯥꯎꯅꯤꯡꯕꯗꯣ ꯑ ꯃꯤꯅ ꯑꯗꯨꯝ ꯍꯥꯟꯅꯗꯤ ꯐꯥꯒꯤ ꯇꯥꯊꯣꯛꯑꯒ ꯇꯣꯛꯄ ꯌꯥꯕ ꯄꯣꯠꯁꯦꯀꯣ ꯕ꯭ꯔꯪ ꯁꯧꯒꯠꯄꯅꯦ ꯍꯥꯏꯕ
ꯎꯝ ꯏꯁꯥꯅꯁꯨ ꯈꯪꯅꯤ ꯈꯪꯉꯅꯦꯕ ꯀꯣꯂꯥꯁꯇꯒꯥꯟ ꯀ ꯑꯩꯅ ꯁꯔꯦ ꯈꯤꯇꯪꯩꯅꯝ ꯃꯐꯝ ꯆꯥꯕ꯭ꯔꯥꯒ ꯍꯥꯏ ꯋꯥꯈꯜ ꯈꯥꯔꯀꯥꯟꯗ ꯀꯣꯂꯥꯁꯇꯔ ꯅꯤꯡꯕꯅꯦꯦ
ꯃꯇꯥꯡ ꯆꯥꯔꯤꯕꯣ ꯑꯩꯅ ꯁꯥꯎꯔꯛꯏꯁꯤ
ꯎꯝ ꯑꯩ ꯍꯧꯖꯤꯛ ꯀꯩꯅꯣ ꯇꯧꯔꯦꯕ ꯀꯣꯟ ꯐꯦꯡꯉꯤꯕꯀꯣ
ꯎꯝ
ꯅꯅꯥ ꯃꯁꯤꯗꯅ ꯀꯣꯟ ꯄꯥꯏꯕ ꯈꯨꯠꯇꯨꯗꯅꯦꯕ ꯆꯠꯄꯤꯁꯦ ꯑꯩꯅ ꯐꯣꯟꯁꯦ ꯆꯨꯝꯅꯣ ꯇꯔꯒ ꯂꯥꯎꯊꯕ ꯑꯕꯅꯤꯅ ꯇꯥꯗꯤꯌꯦ
ꯑꯣ ꯍꯣ
ꯍꯣꯏ ꯂꯥꯎ ꯊꯥꯐꯝ ꯍꯥꯞꯄꯕꯨꯗꯤ ꯑꯗꯨꯝ ꯊꯥꯅ ꯌꯥꯕ
ꯎꯝ
ꯑꯗꯩ ꯃꯈꯣꯟ ꯑꯇꯣꯞꯄꯁꯨ ꯇꯥꯍꯟꯒꯅꯨ ꯍꯥꯏꯕꯅꯤꯅꯅꯦ ꯑꯩꯗꯣ ꯇꯞꯅ ꯇꯞꯅ ꯇꯧꯔꯒꯅꯤ ꯐꯦꯡꯉꯤꯁꯦ ꯉꯁꯥꯏꯗꯩꯅ ꯀꯣꯛꯇꯣ ꯅꯥꯕꯩ ꯇꯨꯝꯃ ꯂꯩꯔꯨꯔꯕ
ꯎꯝ ꯑꯩꯈꯣꯏꯗꯤ ꯅꯨꯄꯤ ꯍꯥꯏꯁꯦ ꯇꯧꯗꯕꯁꯨ ꯌꯥꯗꯦ
ꯑꯩ ꯆꯥꯛ ꯆꯥꯗ꯭ꯔꯁꯨ ꯊꯕꯛꯁꯤꯗꯤ ꯑꯩꯒꯤꯅꯤ
ꯍꯣꯏ
ꯑꯩꯅ ꯆꯥꯕ ꯁꯔꯨꯛꯀꯤꯗꯤ ꯉꯁꯥꯏꯅ ꯐꯦꯡꯈꯔꯕꯅꯤ
ꯑꯗꯨ ꯍꯥꯏꯔꯗꯤ ꯅꯨꯄꯥ ꯑꯣꯏꯅ ꯄꯣꯛꯅꯤꯡꯉꯤ
ꯑꯪ ꯃꯣꯏꯒꯤ ꯊꯕꯛ ꯑꯆꯧꯕ ꯈꯔ ꯇꯧꯔ ꯃꯁꯤꯡꯁꯨ ꯑꯗꯨꯝ ꯊꯥꯔꯅꯤ
ꯍꯣꯏꯅꯦ ꯑ ꯅꯨꯄꯥ ꯅꯨꯄꯤꯒꯗꯤ ꯎꯝ ꯂꯣꯏꯁꯤꯟꯕꯗꯤ ꯅꯨꯄꯤꯅ ꯍꯦꯜꯂꯤꯅꯦꯕ
ꯎꯝ ꯃꯣꯏꯁꯦ ꯆꯥꯎꯈꯠꯄꯅꯤꯗ ꯀꯨꯞꯊꯕ ꯍꯩꯇꯕꯅꯦꯕ
ꯍꯣꯏ ꯑꯗꯨꯇꯥꯔꯁꯨ ꯃꯁꯤꯡꯗꯤ ꯃꯣꯏꯅ ꯊꯥꯗ꯭ꯔꯣ ꯊꯕꯛ ꯑꯃ ꯇꯧꯔꯁꯨ ꯑꯦ ꯎꯝ
ꯑꯗꯣ ꯃꯀꯨꯞ ꯃꯇꯥꯅꯦꯅ ꯋꯥꯕ ꯍꯦꯜ
ꯋꯥꯏꯌꯦ ꯑꯁꯦꯡꯕ ꯀꯇꯥꯏ ꯇꯨꯡ
ꯀꯨꯞꯅꯨꯡꯁꯦ ꯌꯥꯝ ꯋꯥꯕꯁꯦ ꯃꯤꯅꯗꯤ ꯃꯁꯤꯡ ꯊꯥꯗꯕ ꯑꯗꯨꯝ ꯁꯨꯝ ꯊꯕꯛꯀ ꯆꯠꯂꯨꯔꯒ ꯑꯪ ꯉꯁꯥꯏꯗꯤ ꯀꯩꯗꯧꯔꯤꯃꯣ ꯅꯪꯕꯨꯒ ꯍꯥꯏꯕꯗꯣ ꯑꯗꯨꯗ ꯑꯣꯏꯔꯦꯀꯣ ꯁꯥꯎꯅꯤꯡꯕꯁꯦ ꯃꯣꯏꯁꯨ ꯑꯝꯇꯪ ꯇꯧꯔꯗꯤ ꯈꯪꯒꯗꯕꯅꯦ
ꯍꯥꯏꯅꯤꯡꯉ ꯀ ꯑꯗꯨ ꯁꯨꯝ ꯑꯩꯈꯣꯏꯅ ꯄ꯭ꯔꯦꯒꯅꯦꯟ ꯄꯔꯦꯛꯅꯦꯟ ꯑꯣꯏꯕ ꯃꯇꯝ ꯑꯗꯨꯗꯤ ꯍꯥꯏ ꯑꯗꯨ ꯃꯣꯏꯁꯨ ꯈꯔ ꯃꯇꯦꯡꯗꯤ ꯄꯥꯡꯉꯦ ꯑꯗꯨꯒ ꯑꯁꯥꯝ ꯋꯥꯕꯁꯤꯕꯨꯒ ꯍꯥꯏꯅꯤ
ꯎꯝ
ꯑꯩꯈꯣꯏ ꯅꯨꯡꯇꯤ ꯇꯧꯔ ꯂꯥꯛꯑ
ꯑꯃ ꯀꯩꯅꯣꯒꯤꯅꯦ ꯍꯟꯗꯛ ꯑꯩꯅ ꯍꯥꯏꯗꯣ ꯍꯣꯔꯦꯜ ꯀꯣꯟꯅ ꯐꯖꯅ ꯍꯥꯏꯔꯒꯦꯕꯀꯣ ꯃꯤꯒꯤ ꯃꯃꯤꯡ ꯀꯩ ꯀꯥꯗꯨꯕꯨꯗꯤ ꯅꯨꯄꯤꯅ ꯏꯁꯧ ꯂꯥꯡꯉꯤꯁꯦ ꯂꯥꯡꯅꯤꯗ ꯀꯥꯏꯗꯩ ꯃꯣꯏꯗꯤ ꯅꯨꯃꯤꯠ ꯈꯨꯗꯤꯡ ꯇꯧꯔꯤꯃꯤꯗꯅ ꯑꯩꯈꯣꯏꯗꯤ ꯅꯣꯡꯃ ꯈꯛꯇꯪ ꯇꯧꯀꯥꯟꯗ ꯅꯨꯃꯤꯠꯇꯨꯗ ꯑꯩꯅ ꯑ ꯀꯥꯡꯈ ꯋꯥꯏ ꯇꯩ ꯍꯥꯏꯕ ꯀꯩꯅꯣ ꯒꯤ ꯆꯍꯤ ꯍꯧꯕꯒꯤ ꯌꯨꯝꯒꯤ ꯑꯗꯨ ꯀꯥꯡꯈ ꯑꯩꯒꯤ ꯃꯥꯏꯕꯤꯗꯨꯣ ꯇꯩꯕ ꯌꯥꯗꯣꯏ ꯎꯝ ꯑꯗꯨꯀꯥꯟꯗ ꯑꯗꯨꯏ ꯅꯨꯃꯤꯠ ꯑꯗꯨ ꯑꯃꯨꯛ ꯑꯩꯅ ꯏꯁꯥꯎ ꯂꯥꯡꯅꯤꯡꯉꯤꯕꯁꯦ ꯑꯅꯤ ꯁꯨꯗꯦ ꯅꯨꯄꯤꯗꯤ ꯅꯨꯃꯤꯠ ꯈꯨꯗꯤꯡ ꯑꯗꯨꯝ ꯇꯩꯔꯤꯃꯤꯗꯀꯣ ꯃꯣꯏ ꯂꯥꯡꯉꯤ ꯏꯁꯧꯁꯦ ꯂꯥꯡꯅꯤ ꯃꯣꯏꯗꯤ ꯑꯗꯨꯝꯅ ꯍꯥꯏꯕꯗꯣ ꯑꯩ ꯊꯕꯛꯇꯣ ꯇꯧꯗꯅ ꯂꯩꯔꯀꯥꯟꯅꯤ ꯀꯅꯥꯝ ꯏꯁꯧ ꯂꯥꯡꯅꯤꯡꯕ ꯄꯣꯠ ꯅꯠꯇꯦꯗ ꯃꯌꯥꯝ ꯌꯥꯝꯁꯤꯜꯂꯛ ꯀꯥꯟꯗꯀꯣ ꯅꯪꯅꯔꯛꯇꯔꯀꯥꯟꯗꯣ ꯑꯗꯨꯗꯅꯦ
ꯑꯃꯁꯨꯇꯧ ꯑꯃꯁꯨꯇꯧ ꯑꯁ ꯄꯤꯛꯆꯥꯏꯗꯔ ꯊꯣꯛꯏꯗꯨꯅꯤ ꯎꯝ ꯎꯝ ꯅꯨꯄꯤꯗꯤ ꯄꯨꯔꯥ ꯗꯨꯔꯒꯥꯒꯤ ꯃꯈꯨꯠꯇ ꯁꯥꯊꯤꯅ
ꯃꯌꯥꯝ ꯇꯧꯔꯨꯔꯁꯨ ꯁ ꯌꯦꯁꯤ ꯁꯤꯃ
ꯎꯝ ꯅꯪꯅ ꯋꯥ ꯉꯥꯡꯕꯗꯣ ꯆꯞꯄꯦ
ꯊꯕꯛꯇꯨ ꯁꯤꯃ ꯁꯤꯅ ꯂꯣꯏꯔꯦ ꯍꯥꯏꯐꯗꯕ ꯂꯩꯕ ꯑꯉꯥꯡ ꯍꯥꯞꯄꯦ ꯍꯥꯎ ꯍꯥꯎ ꯉꯥꯡꯉꯛꯑꯣꯔ
ꯍꯥꯎ ꯍꯥꯎ ꯅ ꯇꯕ ꯌꯦꯕ ꯅꯨꯡꯉꯥꯏꯇꯕꯦ ꯆꯠꯄꯗꯣ ꯑꯗꯨꯃꯥꯏꯅ ꯇꯞꯄꯦ
ꯁ ꯊꯅꯖꯔꯥꯒꯥꯏꯅ ꯀꯣꯟ ꯊꯦꯡꯕꯁꯗ ꯍꯦꯛꯇ ꯅꯥꯝꯇꯅ ꯊꯡꯉꯒ ꯊꯣꯛꯇ꯭ꯔꯗꯤ ꯇꯣꯛꯑꯦ
ꯑꯗꯨꯅ
ꯃꯈꯣꯟ ꯊꯣꯛꯄꯅꯕ ꯀꯌꯥꯝ ꯋꯥꯅꯅꯣ ꯑꯩꯅ ꯇꯧꯔꯤꯁꯦ ꯎꯝ
ꯍ ꯀꯩꯅꯣ
ꯑꯩꯈꯣꯏ ꯀꯩꯅꯣꯗꯣ ꯀꯨꯏꯔꯛꯑꯔꯣꯏꯌꯦ ꯄꯩꯈꯥꯗꯣ
ꯁꯀꯪ ꯏꯁꯂꯣ ꯁ ꯔ ꯁꯥꯗꯥꯥ ꯑꯥꯕꯨ
ꯍꯦꯒ ꯍꯥꯏꯔ ꯇꯗꯣ
ꯍꯣꯏ ꯅꯪ ꯑꯦꯔꯤꯌꯥꯗꯣ ꯍꯣꯡꯒꯦ ꯍꯣꯡꯉꯨ
ꯇꯥꯇ
ꯇꯥꯏꯌꯦꯕ ꯑꯃꯨꯃꯨꯛ ꯇꯥꯏꯑꯕ ꯑꯃꯨꯃꯨꯛ ꯆꯠꯂꯦꯕ
ꯅ ꯅꯪ ꯉꯥꯡꯕꯗꯣ ꯉꯁꯥꯏꯗꯤ ꯑꯩꯃꯨꯛ ꯇꯥꯔꯨ ꯇꯥꯔꯦ
ꯍꯥꯥ
ꯅꯪꯉꯥ ꯂꯣꯏꯃꯨꯛ ꯇꯥꯔꯨꯗꯔꯦ
ꯅꯅ ꯉꯥꯡꯉꯨꯁꯨ ꯑꯩ ꯇꯥꯗꯦ ꯄꯠꯄ ꯇꯠꯂꯒ
ꯎ ꯅꯨꯡꯉꯥꯏꯇꯕꯩ ꯑꯣꯏꯗꯣꯏꯅꯦ ꯀꯩꯅꯣ ꯇꯧꯕ ꯆꯠꯇ꯭ꯔꯤꯁꯦ
ꯎꯝ ꯌꯦꯗꯨꯃ
ꯑꯩꯅ ꯁꯨꯝ ꯈꯪꯕꯗꯅꯦ ꯍꯥꯏꯗꯤ ꯅꯨꯃꯤꯗꯥꯡ ꯍꯥꯏꯁꯦ ꯃꯤꯁꯦ ꯍꯥꯡ ꯂꯣꯏꯅ ꯊꯕꯛ ꯍꯥꯡꯅꯔꯛꯑꯦꯗꯅꯀꯣ ꯁꯨꯝ ꯃꯇꯝꯁꯦ ꯃꯤ ꯈꯔ ꯌꯥꯝ ꯁꯥꯟꯅꯔꯝꯅꯤꯌꯦ ꯑꯗꯨꯒꯤ ꯑꯣꯏꯔꯝꯅꯦ
ꯎꯝ
ꯑꯁ ꯑꯃꯗꯨ ꯌꯥꯎꯔꯗꯤ ꯅꯨꯡꯉꯥꯏꯒꯗꯕꯅꯦ ꯍꯥꯏꯗꯤ ꯃꯤ ꯑꯇꯣꯞꯄꯗꯁꯨ ꯀꯩꯝ ꯗꯤꯁꯇꯔꯔꯕ ꯇꯧꯔꯦꯅ ꯏꯁꯥꯅ ꯑꯍꯥꯡꯕ ꯃꯇꯝꯗ ꯑꯗꯨꯝ ꯇꯧꯅꯤꯡ ꯇꯧꯅꯤꯡ ꯇꯧ ꯌꯥꯔꯦ ꯅꯪ ꯑꯃꯗꯣ ꯃꯦꯟꯁꯤꯟꯈ꯭ꯔꯕ ꯑꯇꯣꯞꯄ ꯑꯃꯗꯣ
ꯀꯃ
ꯅꯝꯕꯔꯝꯕꯗꯣ
ꯀꯦꯟꯗ꯭ꯔꯔꯤ
ꯎꯝ ꯑꯩꯁꯨ ꯇꯧꯗ꯭ꯔꯤ
ꯎꯝ
ꯇꯧꯍꯧꯔꯗꯤ ꯅꯨꯡꯉꯥꯏꯒꯗꯕꯅꯦ ꯑꯩ ꯄꯩꯁꯥ ꯌꯥꯎꯛꯇꯦꯕ ꯐꯣꯟꯗꯣ ꯑꯗꯨ ꯌꯥꯗ ꯂꯩꯔꯦ
ꯀꯩꯅꯣ ꯇꯧꯋ ꯑꯗ ꯀꯣ ꯄꯦꯔꯦꯀꯣ ꯍꯜꯍꯛꯧꯔꯣ ꯅꯪ ꯂꯣꯏꯗ꯭ꯔꯤ ꯀꯥꯟꯗ ꯃꯇꯝ ꯄꯤꯗꯅ ꯃꯣꯏꯅ
ꯑꯥ
ꯖꯖꯤꯔ ꯑꯦꯔꯌꯥ ꯂꯣ
ꯌꯣ
ꯑꯣ ꯗꯤꯣꯒꯤꯗꯤ ꯃꯣꯏ ꯃꯇꯝ ꯄꯤꯔꯛꯏꯗꯅꯀꯣ ꯑꯗꯨ ꯌꯧꯗ꯭ꯔꯤꯉ ꯀꯥꯟꯗ ꯑꯣ ꯍꯜꯂꯛꯔꯣ ꯃꯤꯅꯤꯠ ꯑꯃꯅꯤ ꯋꯥꯠꯂꯤꯉꯩꯗ
ꯎꯝ
ꯑꯗꯨꯣꯏꯖꯤ ꯄꯕꯥꯁꯨ ꯅꯨꯡꯉꯥꯏꯇ꯭ꯔꯥ
ꯎꯝ
ꯖꯤꯄꯦ ꯑꯣꯏꯕꯁꯤ ꯅꯨꯡꯉꯥꯏꯇ꯭ꯔꯗꯤ ꯍꯥꯏꯔꯨꯔꯗꯤ ꯇꯧꯅꯤꯡꯀꯥꯟꯗ ꯑꯗꯨꯝ ꯀꯣꯛ ꯇꯧꯕ ꯌꯥꯕꯗꯣ
ꯎꯝ
ꯍꯥꯟꯅꯗꯤ ꯁꯨꯝ ꯆꯠꯇꯣꯏꯅꯤ
ꯃꯤ ꯑ ꯀꯩꯅꯩꯅ ꯑ ꯑꯃꯨꯛ ꯁꯣꯏꯅꯈꯤꯕꯩꯀꯣ
ꯎꯝ ꯑꯪ ꯄꯩꯁꯥ ꯇꯤꯡꯕ ꯌꯥꯎꯔꯤꯅꯦ
ꯑꯩꯈꯣꯏ ꯅꯍꯥꯟꯋꯥꯏ ꯇꯧꯋꯦꯕ
ꯎꯝ
ꯍꯣꯟꯅ ꯑꯃꯗꯣ ꯄꯩꯁꯥ ꯍꯥꯞꯄ
ꯎꯝ
ꯀꯩꯒꯨꯝꯕ ꯑꯗꯣ ꯄꯥꯡꯒꯟꯒꯨꯝꯕ ꯃꯌꯥꯡꯒꯨꯝꯕ ꯇꯧꯔꯗꯤ ꯑꯗꯨꯝ ꯃꯥꯡꯉꯅꯤꯕ
ꯎꯝ
ꯑꯉꯥꯡ ꯑꯍꯨꯝ ꯃꯛ ꯕꯦꯁ ꯃꯥꯜꯂꯦꯕꯀꯣ ꯑꯣ ꯃꯥꯗꯤ ꯔꯦꯟꯇ ꯂꯩ ꯑꯗꯨꯅ ꯍꯥꯏꯗꯤ ꯌꯨꯝꯗ ꯂꯩꯇꯕꯅꯤꯅ ꯁꯦꯅꯗꯤ ꯌꯨꯝꯗ ꯍꯥꯏꯈꯤ ꯌꯦꯡꯗ ꯀꯥꯞꯍꯜꯂꯛꯀꯦꯒ ꯍꯥꯏꯔꯒ
ꯎꯝ
ꯃꯣꯏꯁꯨ ꯍꯥꯏꯗꯤ ꯃꯩꯇꯩ ꯃꯆꯥ ꯑꯣꯏꯔꯝꯕꯩ ꯐꯩꯅꯦꯕ
ꯎꯝ ꯃꯥꯅꯦ
ꯀꯩꯒꯨꯝꯕꯥ
ꯑꯩꯈꯣꯏ ꯅꯣꯡꯃꯅꯦꯀꯣ ꯀꯩꯅꯣ ꯇꯧꯔꯕ ꯍꯥꯏꯗꯤ ꯈꯨꯗꯛꯇ ꯁꯤꯖꯤꯟꯅꯗꯧꯕꯒꯤ ꯐꯣꯟ ꯑꯣ ꯇꯤ ꯄꯤ ꯂꯥꯛꯇꯧꯕꯒꯤ ꯑꯗꯣ
ꯄꯩꯁꯥ ꯍꯥ ꯆꯠꯂꯨꯔꯦ ꯑꯗꯨꯗꯨꯒ ꯄꯩꯁꯥꯗꯨꯅ ꯂꯧꯍꯧꯔꯦ ꯑꯗꯨꯗꯨꯒ ꯌꯥꯗꯦꯅ ꯍꯣꯔꯦꯟ ꯅꯨꯃꯤꯗꯥꯡ ꯀꯦ ꯍꯥꯏꯌꯦ ꯑ ꯑꯌꯨꯛꯇꯅꯤꯀꯣ ꯄꯩꯁꯥ ꯂꯧꯍꯧꯔꯤꯁꯤꯅ ꯑꯩꯈꯣꯏ ꯕꯨꯨꯡꯉꯣꯅꯥ ꯆꯠꯄꯒꯤ ꯑꯗꯨꯁꯨ ꯍꯥꯏꯕꯁꯨ ꯉꯝꯗ꯭ꯔꯕ ꯃꯥꯗꯣ ꯑꯉꯥꯡ ꯑꯣꯏꯔꯤꯕꯒꯤ
ꯅꯣꯏ ꯏꯕꯨꯡꯉꯣ
ꯎꯝ ꯑꯃꯔꯣꯝꯗꯗꯤ ꯃꯣꯏ ꯀꯩꯅꯣ ꯏꯇꯥ ꯑꯃꯗꯨꯒꯤ ꯃꯅꯥꯎ ꯅꯨꯄꯥꯗꯨ ꯐꯠꯇ꯭ꯔꯥ
ꯎꯝ
ꯉꯡꯉꯒꯥ
ꯑꯗꯨꯅꯕꯨꯅꯦ ꯑꯩꯅ ꯍꯥꯏꯔꯤꯁꯦ ꯀ꯭ꯂꯥꯁ ꯑꯃꯨꯛ ꯀ꯭ꯂꯥꯁ ꯈꯔ ꯈꯔ ꯂꯧꯒꯦꯔꯅ
ꯂꯨꯝꯕꯅ ꯑꯩꯈꯣꯏꯒꯁꯤꯅ ꯃꯆꯤꯟꯠ
ꯎꯝ ꯌꯨꯝꯗꯗꯤ ꯉꯥꯡꯗꯔꯕ
ꯑꯪ ꯑꯗꯣ ꯑꯩꯈꯣꯏꯗꯤ ꯌꯨꯝꯗꯁꯨ ꯀꯌꯥ ꯉꯥꯡꯗꯦꯗ ꯍꯥꯏꯗꯤ ꯎ ꯅꯨꯄꯤꯅꯒ ꯑꯣꯏꯔꯁꯅꯀꯥꯟꯗ ꯄꯣꯛ ꯌꯥꯎꯕꯗꯣ ꯃꯃꯥꯅ ꯂꯩ ꯀꯥꯟꯗ ꯍꯧꯖꯤ ꯁꯅꯥ
ꯑꯁ ꯄꯔꯥ ꯑꯩꯈꯣꯏꯗꯤ ꯁꯥꯊꯤꯒ ꯆꯥꯡꯅ ꯂꯦꯝꯃꯅꯤ
ꯃꯃꯥꯟꯅꯕꯒ ꯄꯨꯜꯂꯗꯤ ꯊꯥꯖꯔꯣꯏ ꯁꯨꯃꯥꯏꯅ ꯉꯥꯡꯉꯦꯅ ꯑꯗꯩ ꯌꯨꯝꯗ ꯃꯤ ꯃꯌꯥꯝ ꯑꯃ ꯇꯤꯜꯂꯗꯤ ꯇꯣꯛꯑꯦ
ꯃꯃꯥꯕ ꯄꯨꯔꯦꯁꯇ ꯉꯥꯡꯗꯦ ꯍꯥꯏꯕ
ꯎꯝ
ꯂꯤꯛꯅꯥ ꯂꯤꯛꯅ ꯉꯥꯡꯕꯩ ꯇꯥ ꯉꯪꯒꯦ
ꯎꯝ
ꯇꯖꯃꯤ ꯍꯥꯏ
ꯂꯣꯏꯗꯣꯔꯦꯅꯦ ꯏꯕꯥꯅꯤꯒꯤꯁꯦ ꯃꯊꯟꯗ ꯑꯗꯨꯝ ꯇꯠꯍꯟꯈ꯭ꯔꯁꯦ
ꯍꯣꯏ
ꯋꯥꯔꯕ ꯅꯪ ꯅꯈꯣꯟꯗꯣ ꯀꯩꯅꯣ ꯇꯧꯔꯛꯑꯦ ꯇꯨꯝꯅꯤꯡꯕꯒꯤ ꯃꯈꯣꯟ ꯃꯥꯜꯂꯛꯑꯦ
ꯇꯨꯝꯗꯤ ꯇꯨꯝꯅꯤꯡꯗꯦ ꯍꯒꯝ ꯆꯟꯕꯗꯥ ꯁꯤꯒꯦ꯫ ꯇꯧꯔꯦ
ꯑꯩꯗꯤ ꯁꯤꯀꯣꯟꯔꯤ ꯐꯦꯡ ꯂꯣꯏꯔꯒ ꯃꯥꯏꯒꯤ ꯏꯁꯇꯦꯞ ꯏꯁꯇꯦꯞ ꯃꯌꯥꯝꯗꯨꯗ ꯄꯨꯡꯈꯥꯏ ꯃꯩ ꯆꯥꯡ ꯌꯨꯡ ꯑꯐꯝꯃ ꯂꯩꯔꯣꯏꯗꯣꯏꯔꯦ
ꯑꯁ ꯑꯁꯤ ꯑꯟꯗ ꯑꯩ ꯑꯁꯤꯁ ꯌꯣ ꯇꯟꯅꯤ
ꯋꯥꯏ ꯍꯥꯏꯕ ꯇꯨꯡꯅꯤꯡ ꯅꯨꯃꯤꯠꯇꯗꯤꯀꯣ ꯑꯗꯨꯒꯣ ꯆꯗꯕꯩꯌꯥꯗꯦ ꯇꯧꯗꯕ ꯌꯥꯗꯦ ꯇꯧꯗꯕ ꯌꯥꯗꯦ ꯑꯗꯨꯕꯨ ꯈꯔ ꯅꯥꯟꯊꯣꯛꯂꯛꯅꯕ ꯑꯗꯨ ꯍꯥꯟꯅꯗꯩꯩ ꯍꯥꯏꯔꯦ ꯍꯧꯖꯤꯛ ꯇꯧꯒꯦꯅ ꯂꯥꯕꯟ ꯑꯗꯨꯝ ꯐꯨꯔꯤꯕꯨꯗꯤ ꯈꯔ ꯊꯨꯡꯉꯦ ꯑꯗꯨꯏꯁꯨ ꯇꯥꯛ ꯀꯩꯀꯥꯗꯨꯗꯤ ꯈ ꯈꯛ ꯈ ꯀꯣꯛꯊꯔꯛꯑꯦ ꯑꯩ ꯇꯩꯔꯤꯁꯤꯁꯨ ꯍꯤꯗꯥꯛ ꯁꯨꯕꯣꯟꯇꯦ ꯈꯪꯕ꯭ꯔꯥ ꯃꯃꯟ ꯌꯥꯝꯃꯟꯕꯩ
ꯎꯝ ꯑꯩ ꯉꯁꯤꯁꯨ ꯃꯥꯏꯁꯨ ꯇꯥꯗꯦ
ꯅꯣꯏꯗꯤ ꯐꯩꯕꯣ ꯑꯗꯣ
ꯍꯥꯏꯗꯤ ꯋꯥꯃꯟꯒꯤꯕꯩ
ꯇꯦ ꯍꯥꯏꯔꯛꯄ꯭ꯔꯥ ꯀꯩꯅꯣꯅꯥ
ꯑꯥ ꯍꯥꯏꯔꯛꯑꯦ